ꯎꯝ ꯍꯜꯂꯣ
ꯎꯝ ꯇꯥꯏꯀꯣ
ꯑꯥꯎ ꯇꯥꯏꯌꯦ
ꯑꯣ ꯑꯣ ꯊꯦꯡꯅ ꯂꯥꯛꯄ ꯀꯣꯜꯗꯣ ꯑꯗꯨꯒꯤ ꯄꯤꯛ ꯇꯧꯕ ꯌꯥꯗ꯭ꯔꯕ
ꯑꯣ ꯑꯣ ꯑꯗꯨ ꯑꯩ ꯅꯪ ꯀꯣꯜ ꯄꯤꯛ ꯇꯧꯔꯣꯏꯔꯅ ꯄꯥꯈꯠꯄ ꯍꯧꯈ꯭ꯔꯕꯅꯤꯅꯦ
ꯃꯣꯏꯗ ꯑꯗꯨꯝ ꯀꯣꯜ ꯂꯛ ꯍꯧꯖꯤꯛꯀꯥꯟ ꯀꯌꯥ ꯅꯨꯡꯉꯥꯏꯇꯦꯕꯀꯣ ꯂꯛ ꯄꯥ ꯂꯥꯛꯇꯕꯗꯨ ꯑꯗꯨꯝ ꯌꯥꯎꯋꯦꯕ ꯑꯥ ꯑꯥ ꯌꯥꯝ ꯑ ꯌꯥꯝ ꯃꯥꯡꯒꯔꯦ ꯑꯩꯈꯣꯏꯗꯤ ꯑꯗꯨꯗꯒꯤ
ꯑꯩꯗꯤ ꯍꯧꯖꯤꯛ ꯃꯥꯡꯒꯅꯤꯀꯣ ꯍꯥꯏꯈ꯭ꯔꯒ ꯂꯩ ꯑꯩꯒꯤ ꯀꯣꯜ ꯔꯤꯁꯤꯞ ꯇꯧꯅꯤꯡꯉꯥꯏꯥ ꯑꯥ ꯑꯩꯒꯤ ꯀꯣꯜ ꯔꯤꯁꯤꯞ ꯇꯧꯅꯤꯡꯉꯥꯏꯗꯤ ꯂꯩꯗ ꯀꯣꯜ ꯆꯠꯅꯤꯡꯉꯥꯏ ꯇꯨ ꯀꯣꯜꯁ ꯉꯛꯇ ꯂꯩꯕꯀꯣ
ꯑꯣ ꯑꯣ ꯍꯣꯏꯗꯥ ꯑꯗꯨꯗ ꯃꯥꯡꯗ꯭ꯔꯗꯤ ꯌꯥꯝ ꯅꯨꯡꯉꯥꯏꯔꯣꯏ ꯌꯥꯝꯗ꯭ꯔꯤꯕꯅꯤꯅꯀꯣ
ꯑꯗꯨꯗ ꯃꯥꯔꯗꯤ ꯍꯔꯠ ꯑꯦꯇꯦꯛ ꯇꯧꯅꯤ
ꯍꯣꯏꯗꯥ ꯑꯃꯔꯥꯛꯗꯤ ꯁꯥꯎꯅꯤꯡꯕꯅꯦ ꯃꯪꯗꯗꯤ ꯐꯥꯕꯀꯣ ꯃꯪꯉꯦꯕ
ꯎꯝ ꯑꯁ ꯀꯣꯛ ꯑꯍꯨꯝꯔꯥꯛ ꯃꯥꯡꯈ꯭ꯔꯦꯅꯦ ꯉꯁꯤ ꯑꯩꯅ ꯌꯨꯝꯗ ꯂꯩꯔꯒ ꯀꯣꯜ ꯇꯧꯔꯒꯦ ꯍꯥꯏꯔꯒ
ꯉꯁꯤ ꯑꯍꯨꯝ ꯃꯪꯈ꯭ꯔꯦ ꯑꯩꯁꯨ
ꯑꯣ ꯑꯗꯨꯅꯦ ꯌꯥꯗꯕꯗꯣ
ꯎꯝ ꯍꯧꯖꯤꯛꯀꯥꯟ ꯉꯔꯥꯡꯗꯤ ꯑꯣꯏꯔꯝꯅꯤ ꯍꯣꯀꯣ ꯅꯨꯡꯉꯥꯏꯗꯕ ꯍꯧꯕꯗꯣ
ꯎꯝ ꯀꯔꯤ ꯇꯧꯔꯦ
ꯍꯧꯖꯤꯛꯇꯤ ꯑꯗꯨꯝ ꯐꯝꯃꯤꯗ
ꯑꯣ
ꯅꯪꯗꯤ
ꯑ ꯆꯞ ꯃꯥꯟꯅꯩꯗ ꯑꯗꯨ ꯇꯤꯚꯤ ꯂꯣ ꯚꯣꯜꯂꯨꯝꯗ ꯊꯝ꯭ꯔꯒ ꯐꯝ꯭ꯔ ꯂꯩꯕꯅꯦ ꯑꯩꯁ ꯀꯔꯤ ꯇꯧ ꯅꯪꯗꯤ ꯀꯔꯤ ꯀꯔꯤ ꯊꯕꯛ ꯇꯧꯕ꯭ꯔꯣ
ꯏꯁ ꯀꯔꯤꯁꯨ ꯇꯧꯗꯦꯗ
ꯎꯝ
ꯆꯥ ꯆꯥꯛ ꯆꯥꯕꯒ ꯇꯨꯝꯕꯒ ꯀꯣꯂꯦꯖ ꯆꯠꯅꯤꯡꯕ ꯃꯇꯝꯗ ꯆꯠꯄ
ꯑꯥ
ꯑꯗꯨꯅꯦ ꯍꯧꯖꯤꯛꯀꯥꯟꯗꯤ
ꯌꯥꯝ ꯐꯩꯅꯦ ꯀꯣꯂꯦꯖ ꯀꯥꯔꯤꯕ꯭ꯔꯣ
ꯍꯣꯏ
ꯐꯔꯁ ꯏꯌꯔ ꯔ ꯁꯦꯀꯦꯟ ꯏꯌꯔ ꯔ
ꯁꯦꯀꯦꯟ ꯁꯀꯦꯟ ꯀꯥꯌꯦ
ꯑ ꯑꯣ ꯌꯥꯝ ꯐꯩꯅꯦ
ꯁꯕꯖꯦꯛ ꯑꯩꯈꯣꯏꯒꯤꯗꯤ ꯑꯩꯗꯤ ꯑꯗꯨ ꯑꯣꯅꯔꯁꯇꯣ ꯂꯥꯎꯗꯦꯕꯀꯣ
ꯑꯧ ꯑꯣ
ꯀꯩꯅꯣ ꯀꯝꯃ꯭ꯌꯨꯅꯤꯇꯤ ꯑꯃ ꯂꯩꯌꯦ ꯑꯗꯨ ꯑꯗꯗꯨꯝ ꯀꯥꯕꯅꯤꯗ
ꯑꯣ ꯑꯗꯨꯗꯤ ꯕꯤ ꯑꯦ ꯄ꯭ꯔꯣꯒ꯭ꯔꯥꯝꯒꯨꯝꯕ ꯃꯥꯜꯂꯦꯀꯣ
ꯍꯣꯏ ꯀꯩꯅꯣ ꯄ꯭ꯔꯣꯐꯦꯁꯅꯦꯜꯒꯤ ꯇꯥꯏꯞꯇꯀꯣ
ꯑꯣ ꯑꯣ ꯑꯗꯨꯅ ꯐꯕꯅꯦ ꯄ꯭ꯔꯣꯐꯦꯁꯅꯦꯜꯒꯤ ꯂꯥꯏꯟꯗ ꯆꯠ ꯈ꯭ꯔꯗꯤꯀꯣ ꯑꯩꯈꯣꯏꯅ ꯏꯁꯇ꯭ꯔꯦꯠ ꯑꯗꯨꯝ ꯆꯠꯈ꯭ꯔꯦꯗꯅ ꯑ ꯇ꯭ꯔꯒ ꯀꯔꯤ ꯀꯔꯤꯅꯣ ꯁꯕꯖꯦꯛ ꯂꯧꯔꯒ ꯄ꯭ꯔꯣꯐꯦꯁꯅꯦꯜꯁꯨ ꯑꯣꯏꯗꯕ ꯑꯗꯨ ꯑꯩꯈꯣꯏꯅ ꯒ꯭ꯔꯦꯖꯨꯋꯦꯠ ꯍꯦꯛ ꯇꯧꯔꯦ ꯍꯥꯏꯗꯤ ꯀꯣꯛ ꯁꯥꯕꯅꯦ꯫
ꯍꯣꯏ ꯁꯤꯒꯤꯗꯤ ꯑꯥ
ꯎꯝ꯫
ꯑꯩꯇ ꯑꯁꯤ ꯑꯝ ꯀꯣꯔꯁꯇꯣ ꯊ꯭ꯔꯤ ꯌꯔꯁꯅꯦꯕꯀꯣ ꯆꯍꯤ ꯑꯍꯨꯝꯅꯦꯕ
ꯍꯣꯏ꯫
ꯑꯗꯨ ꯃꯇꯨꯡ ꯑꯗꯨꯝ ꯐꯪꯗꯤ ꯐꯪꯑꯦ ꯑꯗꯨꯕꯨ ꯈꯪꯗꯦꯗ ꯏꯔꯥꯡꯅ ꯀꯟꯕꯅꯦ ꯀꯔꯤꯝꯇ ꯇꯝ ꯇꯝꯕꯁꯨ ꯈꯪ ꯍꯧꯖꯤꯛꯐꯥꯎ ꯀꯔꯤꯝꯇ ꯈꯪꯗ꯭ꯔꯤ꯫
ꯍꯣꯏ꯫ ꯑꯗꯨꯁꯨ ꯑꯣꯏꯔꯝꯕ ꯌꯥꯏ꯫
ꯎꯝ ꯑꯗꯨ ꯅꯣꯏꯗꯤ ꯆꯥꯛ ꯆꯥꯔꯕ꯫
ꯎꯝ ꯆꯥꯛ ꯆꯥꯔꯦ ꯎꯝ ꯀꯨꯏꯈ꯭ꯔꯦ ꯆꯥꯕꯗꯣ꯫
ꯑꯥ꯫
ꯏꯁ ꯃꯇꯝ ꯆꯠꯄꯁꯨ ꯈꯪꯗꯦꯀꯣ ꯍꯧꯖꯤꯛꯀꯥꯟ꯫
ꯍꯣꯏ ꯍꯧꯖꯤꯛ ꯀꯥꯝ ꯌꯥꯝ ꯊꯣꯛꯑꯦ ꯍꯣꯏ ꯑꯁꯦꯡꯕ꯫
ꯎꯝ ꯑꯩꯅ ꯉꯁꯤ ꯆꯥꯛ ꯆꯕ ꯂꯣꯏꯔꯒ ꯀꯣꯜꯗꯣ ꯑꯅꯤꯔ ꯑꯍꯨꯝꯔꯛ ꯇꯧꯔꯒ ꯍꯧꯖꯤꯛꯇꯤ ꯋꯥꯟ ꯑꯃꯨꯛꯀ ꯇꯥꯈ꯭ꯦꯅꯦ꯫
ꯑ ꯑꯩꯁꯨ ꯆꯥꯛ ꯆꯥꯔꯒ ꯀꯣꯜ ꯑꯝ ꯑꯅꯤ ꯑꯅꯤ ꯇꯧꯋꯦ ꯑꯗꯨꯒ ꯌꯥꯝ ꯃꯥꯟꯈ꯭ꯔꯦꯕꯀꯣ ꯑꯍꯨꯝꯔꯛ ꯃꯔꯤꯔꯛ ꯃꯥꯡꯉꯦ ꯑꯩꯁꯨ ꯑꯗꯨ ꯃꯤꯅꯁꯨ ꯀꯣꯜ ꯇꯧꯔꯛ ꯇꯧꯕꯗ ꯑꯩꯁꯨ ꯄꯤꯛ ꯑ ꯄꯥꯏꯈꯠꯄ ꯌꯥꯗꯕꯁꯨ ꯌꯥꯎꯋꯦꯕ꯫
ꯑꯣ ꯑꯣ꯫
ꯐꯝꯂꯒ ꯏꯔꯨꯔꯣ ꯍꯨꯔꯦꯟꯗꯣ ꯂꯥꯛꯕꯅꯤ꯫
ꯑꯣ ꯑꯣ ꯑꯗꯨ ꯅꯪꯒꯤ ꯀꯣꯜꯗꯤ ꯀꯣꯜ ꯇꯧꯅꯤꯡꯉꯥꯏ ꯂꯩꯗꯤ ꯂꯩꯔꯤꯕ꯭ꯔꯣ꯫
ꯍꯣꯏ ꯌꯝꯃꯤꯌꯦ ꯍꯣꯏ꯫
ꯑꯣ ꯀꯦꯌꯥꯒꯨꯝꯕ ꯂꯩ ꯑꯣ ꯍꯧꯕꯗ ꯉꯥꯏꯔꯤꯑꯦꯕꯀꯣ꯫
ꯎꯝ ꯑ ꯅꯍꯥꯟ ꯄꯥꯏꯗꯤ ꯄꯥꯏ ꯑꯗꯨ ꯇꯧꯗꯕ ꯑꯩꯅ ꯇꯧꯗꯕ ꯏꯂꯚꯦꯟ ꯑꯦꯂꯚꯦꯟ ꯇꯧ ꯑꯦꯂꯚꯦꯟ ꯉꯥꯛꯇ ꯉꯥꯏꯔꯤꯑꯦ ꯑꯗꯨꯁꯨ ꯃꯥꯡꯕꯗꯣ ꯌꯥꯝꯃꯦꯕ꯫ ꯃꯉꯥꯔ ꯃꯔꯤꯔ ꯃꯥꯡꯒꯔꯦ ꯑꯗꯨꯖꯨ꯫
ꯎꯝ꯫ ꯑꯩꯁꯨꯅꯦ ꯌꯥꯝ ꯃꯥꯡꯈ꯭ꯔꯕꯅꯦ ꯑꯗꯨꯝ ꯃꯤꯅ ꯔꯤꯒꯤꯡ ꯆꯠꯂꯒ ꯃꯣꯏ ꯑꯩꯉꯣꯟꯗ ꯔꯤꯒꯤꯡ ꯂꯥꯛ ꯂꯥꯛꯇꯕ ꯔꯤꯡ ꯂꯥꯛꯇꯕ ꯑꯗꯨꯁꯨ ꯌꯥꯎꯋꯦꯕꯀꯣ
ꯍꯣꯏ ꯍꯣꯏ꯫ ꯑꯗꯨꯒꯤ ꯌꯥꯝ ꯃꯥꯡꯉꯦ ꯍꯥꯏ ꯅꯪ ꯑꯅꯤ ꯉꯥꯛꯇ ꯋꯥꯠꯂꯦꯕ꯫
ꯕꯦꯂꯤꯗ ꯂꯩꯔꯝꯒꯅꯤꯀꯣ꯫
ꯍꯣꯏ ꯍꯣꯏ ꯕꯦꯂꯤꯗ ꯂꯩꯌꯦ꯫
ꯑꯥ ꯀ꯭ꯔꯤ ꯍꯥꯏꯕ ꯅꯪ ꯍꯥꯏꯕꯗꯣ꯫
ꯍꯥ ꯑꯅꯤ ꯉꯥꯛꯇ ꯉꯥꯏꯔꯕ ꯍꯥꯏꯕꯅꯤ ꯅꯪꯒꯤ꯫
ꯑꯥ ꯍꯣꯏ ꯅꯪꯕꯨ ꯍꯧꯖꯤꯛ ꯑꯩ ꯑꯩꯅ ꯀꯣꯜ ꯇꯧꯔꯦ ꯑꯗꯨ ꯑꯃꯈꯛꯇꯅꯤ ꯂꯩꯕ ꯑꯃꯈꯛꯇ ꯑꯣꯏꯔꯝꯒꯅꯤ꯫
ꯑꯥ꯫
ꯃꯣꯏ ꯄꯤꯕꯁꯦ ꯊꯥꯔꯇꯤ ꯉꯥꯛ
ꯍꯣꯏ ꯊꯥꯔꯇꯤꯅꯦ ꯑꯥ ꯑꯥ꯫
ꯎꯝ꯫
ꯑꯩꯁꯨ ꯑꯃ ꯑꯃ ꯑꯩꯗꯤ ꯂꯩꯈ꯭ꯔꯦꯕ
ꯑꯣ
ꯑꯥ ꯑꯅꯧꯕ ꯑꯃꯥ ꯇꯧꯕ꯭ꯔ‌ꯣ
ꯑꯥ ꯑꯣ ꯑꯣ ꯗꯩ ꯑꯗꯨ ꯌꯥꯝ ꯂꯥꯞ ꯄ ꯑꯣꯏꯔꯝꯃꯅꯤꯅꯦ
ꯑꯁ ꯌꯥꯝꯗꯦ ꯑꯩ ꯑꯍꯥꯟꯕ ꯊꯥ ꯈꯪꯗ‌ꯦ ꯌꯥ ꯀꯩꯅꯣ ꯗꯨꯒ ꯃꯥꯏꯗꯤ ꯔꯤꯁꯤꯞꯁꯦ ꯀꯌꯥ ꯂꯧ ꯀꯌꯥ ꯄꯥꯏꯗꯦꯕ ꯑꯩ ꯇꯧꯕ ꯉꯥꯛꯇꯅꯦꯕꯀꯣ ꯑꯗꯨꯒꯤ ꯌꯥꯝꯗ‌ꯦꯗ
ꯎꯝ
ꯅꯪꯒꯤ ꯂꯣꯏ ꯈꯔꯁꯨ ꯑꯗꯨꯝ ꯍꯥꯏꯔꯛꯑꯣ ꯑꯩ ꯇꯧꯕꯤꯒꯦ
ꯍꯣꯏ
ꯍꯧꯖꯤꯛꯀꯥꯟꯗꯤ ꯃꯤꯁꯨ ꯈꯪꯗꯦ ꯒ꯭ꯔꯨꯞꯇ ꯍꯥꯏꯔꯁꯨ ꯃꯣꯏ
ꯎꯝ ꯗꯗꯥ ꯏꯁꯤꯡ ꯂꯥꯛꯄ꯭ꯔꯥ ꯏꯁꯤꯡꯔꯣ ꯃꯅ‌ꯦ ꯃꯅ‌ꯦ ꯑ‌ꯣ ꯑꯗ ꯌ‌ꯦꯡꯉ‌ꯣ ꯍ‌ꯣꯏ ꯂꯧꯋꯦ ꯑꯁ ꯑꯩꯉꯣꯟꯗ ꯏꯁꯤꯡ ꯂꯥꯛꯄ
ꯑꯣ
ꯕꯦꯛꯒ꯭ꯔꯥꯎꯟ ꯅ‌ꯣꯏꯁ ꯁꯤ ꯇꯥꯗ‌ꯦꯀ‌ꯣ
ꯍꯣꯏ ꯀꯌꯥ ꯇꯥꯗꯦ ꯇꯥꯗꯦ
ꯑꯥ ꯃꯨꯕꯤꯒꯨꯝꯗꯤ ꯌꯦꯡꯕ꯭ꯔꯥ
ꯃꯨꯚꯤ ꯑꯣꯏ ꯗ꯭ꯔꯥ ꯑꯃꯥ ꯌ‌ꯦꯡꯉ‌ꯦ
ꯀꯣꯔꯤꯌꯥꯟꯒꯤ ꯗ꯭ꯔꯃꯥ ꯌꯦꯡꯕ꯭ꯔꯣ
ꯑꯥ ꯀꯣꯔꯤꯌꯥꯟꯒꯤ
ꯑꯣ ꯑꯗꯨ ꯑꯅꯧꯕ ꯂꯩꯕ꯭ꯔꯥꯅꯦ
ꯑꯁ ꯑꯅꯧꯕ ꯌꯥꯝ ꯊꯣꯛꯑꯦꯅ ꯅꯪ ꯑꯁ ꯑꯩꯅ ꯍꯧꯖꯤꯛꯇꯪ ꯌꯦꯡꯒꯤꯕꯗ‌ꯣ ꯃꯃꯤꯡ ꯀꯥꯎꯈ꯭ꯔꯦ ꯅꯣꯠꯁ ꯐ꯭ꯔꯣꯝ ꯗ ꯂꯥꯁ ꯔꯣ ꯍꯥꯏꯕ꯭ꯔꯥ ꯑꯗꯨ ꯌꯦꯡꯔꯕ
ꯑꯥ ꯅꯣꯠꯁ ꯐ꯭ꯔꯣꯝ ꯗꯥ ꯂꯥꯁ
ꯔꯣ
ꯑꯣ ꯗꯨ ꯐꯖꯔꯝꯒꯅꯤꯀꯣ
ꯈꯔ ꯗꯨꯝ ꯐꯖꯩꯌ‌ꯦ ꯏꯁꯇꯣꯔꯤ ꯍꯧꯕꯗ ꯉꯥꯏꯔꯤ ꯗꯨꯗꯤ ꯑꯗꯨꯒ ꯃꯃꯥꯡꯗ ꯌꯦꯡꯕꯅ ꯑꯗꯨ ꯑꯞꯗꯦꯠ ꯇꯧꯕꯅꯦ ꯍꯧꯖꯤꯛꯀꯥꯟ ꯑꯗꯨꯝ ꯑꯞꯗꯦꯠ ꯇꯧꯔꯛꯑꯦꯕꯀꯣ ꯋ‌ꯦꯟꯇꯤꯟ ꯁꯚꯦꯟꯇꯤꯟꯔ ꯑꯗꯨ ꯀꯥꯎꯗꯤ ꯀꯥꯎꯕꯅꯦ ꯑꯗꯨꯝ ꯅꯨꯡꯇꯤ ꯑꯞꯗꯦꯠ ꯇꯧꯋꯦ ꯃꯣꯏꯅ ꯍꯥꯞꯄꯗꯣ ꯑꯃ ꯑꯅꯤ ꯑꯃꯥ ꯑꯅꯤ ꯍꯥꯞꯄꯗꯣ ꯑꯗꯨꯒ ꯎꯝ ꯑꯩꯅ ꯆꯥꯏꯅꯤꯁꯀꯤꯗꯨ ꯌ‌ꯦꯡ ꯑꯩꯁꯨ ꯑꯗꯨꯁꯨ ꯂꯩꯔꯤ ꯂꯩ ꯂꯩꯗꯤ ꯂꯩꯗ‌ꯣꯔꯦ ꯑꯗꯨ ꯂ‌ꯣꯏ ꯖꯤꯛ ꯑꯅꯤꯔꯛ ꯑꯅꯤꯃꯛ ꯌꯦꯉꯦꯕꯥ ꯍꯧꯖꯤꯛꯗ
ꯍꯣꯏ ꯍꯣꯏ
ꯁꯝ ꯅꯦꯚ꯭ꯔ ꯑꯦꯟꯗꯤꯡ ꯁꯝꯃ꯭ꯔ ꯑꯗꯨ ꯌꯦꯡꯉꯕ
ꯅꯦꯚ꯭ꯔ ꯑꯦꯟꯗꯤꯡ ꯁꯝꯃꯔ ꯑꯗꯨ ꯑꯩ ꯑꯦꯗꯚ꯭ꯔꯇꯤꯁꯃꯦꯟꯗꯣ ꯎꯋ‌ꯦꯅꯦ ꯑꯗꯨ ꯑꯩꯗꯤ ꯑꯁ ꯃꯤꯠ ꯅꯥꯏꯑ‌ꯦ ꯍꯧꯖꯤꯛꯀꯥꯟ ꯀꯣ ꯃꯤꯠ ꯌꯥꯝ ꯅꯥꯕ ꯑꯗꯨꯒꯤ ꯑꯩꯅ ꯀꯔꯤꯅꯣ ꯊꯥ ꯊꯥ ꯑꯍꯨꯝ ꯃꯔꯤ ꯁꯨꯈ꯭ꯔꯦꯗ ꯌꯦꯡꯗꯕ ꯑꯗꯨꯒꯤ ꯑꯅꯥꯎ ꯑꯅꯥꯎꯕ ꯂꯥꯛꯄꯗꯣ ꯑꯩ ꯌꯦꯡꯗ꯭ꯔꯤꯕ ꯑꯩꯗꯤ ꯅꯍꯥꯟ ꯅꯍꯥꯟꯗꯤ ꯑꯩꯁꯨ ꯌꯥꯝ ꯌꯦꯡꯔꯝꯃ ꯗꯥꯗꯥ ꯑꯍꯨꯝ ꯄꯤꯌꯨꯀꯣ
ꯍꯣꯏꯗ ꯑꯩꯈꯣꯏꯗꯤ ꯊꯕꯥꯛ ꯂꯩꯗꯕꯅꯤꯅ ꯗ꯭ꯔꯃꯥ ꯌꯦꯡꯗ꯭ꯔꯥꯗꯤ ꯇꯧꯐꯝ ꯂꯩꯇꯦꯕ
ꯍꯣꯏ ꯑꯩꯁꯨ ꯒ꯭ꯔꯦꯖꯋꯦꯁꯟꯒꯨꯝꯕ ꯀꯥꯕ ꯀꯥꯟꯗ ꯃꯥꯁꯇꯔꯒꯨꯝꯕ ꯀꯥꯕ ꯀꯥꯟꯗꯨꯝ ꯌꯦꯡꯕꯀꯣ ꯗ꯭ꯔꯃꯥꯗꯣ ꯃꯇꯝꯗꯤ ꯆꯠꯄꯅꯤꯍꯦ ꯑꯗꯨꯁꯨ
ꯍꯣꯏꯗ ꯃꯇꯝ ꯌꯥꯝ ꯃꯥꯡꯍꯟꯕꯅꯦ ꯑꯗꯨꯅ ꯑꯗꯨꯅ ꯑꯗꯨꯒꯤ ꯃꯇꯝꯗꯨꯅ ꯂꯥꯏꯔꯤꯛ ꯄꯥꯕ꯭ꯔꯥ ꯥ ꯇꯧꯔꯗꯤ ꯑꯗꯨꯃꯛ ꯃꯪꯉꯣꯏꯕꯀꯣ ꯍꯥꯏꯗꯤ ꯑꯗꯨꯝ ꯀꯅ ꯎꯝ ꯅꯈꯣꯏꯗꯃꯁꯨ
ꯎꯝ ꯌꯦꯡꯗꯕꯅꯗꯤ ꯐꯗꯤ ꯐꯥꯕꯅꯤꯀꯣ ꯑꯗꯨ
ꯍꯣꯏ ꯑꯗꯨꯅꯤ
ꯍꯦꯛ ꯌꯦꯡꯉꯗꯤ ꯑꯗꯨꯝ ꯌꯦꯡꯅꯤꯡꯕ
ꯎꯝ ꯃꯊꯪ ꯑꯦꯄꯤꯁꯣꯠ ꯑꯃ ꯂꯣꯏꯔꯗꯤ ꯃꯊꯪ ꯌꯦꯡꯅꯤꯡꯕꯗꯣ ꯑꯗꯨꯝ ꯐꯥꯎꯔꯛꯑꯦꯕꯀꯣ ꯑꯁꯤꯗꯤ ꯂꯣꯏꯒꯦ ꯍꯥꯏꯅ ꯈꯜꯂꯁꯨ ꯑ ꯑ ꯑꯁ ꯍꯦꯔꯣꯒꯨꯝꯕ ꯃꯁꯛ ꯐꯖꯕ ꯑꯣꯏꯔꯗꯤ ꯇꯨꯝꯕꯁꯨ ꯉꯝꯗꯦꯗ ꯃꯣꯏ ꯋꯥꯈꯟ ꯈꯟꯕꯅ ꯍꯣꯏ ꯑꯁꯦꯡꯕꯅꯦ ꯍꯧꯖꯤꯛꯀꯥꯟ ꯑꯩ ꯀꯟꯅ ꯇꯧꯔꯤ ꯑꯗꯨꯃꯥꯏꯅ
ꯍꯧꯖꯤꯛꯇꯤ ꯀꯩꯗꯧꯔꯤꯅꯣ
ꯑꯥ ꯅ ꯅ ꯑꯥ ꯑꯃꯨꯛꯀ ꯍꯥꯏꯕꯤꯌꯣ ꯇꯥꯗ꯭ꯔꯦ
ꯀꯩ ꯀꯩꯗꯧꯔꯤꯅꯣ ꯍꯧꯖꯤꯛꯇꯤ ꯍꯥꯏꯕꯅꯤꯗ
ꯑꯣ ꯑꯩ ꯌꯨꯝꯗ ꯑꯗꯨꯝ ꯂꯩ ꯉꯁꯤꯗꯤ ꯇꯤꯚꯤ ꯌꯦꯡꯔꯒ ꯂꯩꯕ ꯑꯗꯨꯒ ꯅꯨꯄꯥ ꯑꯃ ꯑꯩꯈꯣꯏ ꯏꯁꯤꯡ ꯄꯨꯔꯛꯄ ꯅꯨꯄꯥ ꯂꯥꯛꯄꯀꯣ
ꯑꯣ ꯑꯣ
ꯑꯗꯨꯒꯤ ꯏꯁꯤꯡ ꯂꯧꯒꯦꯅ ꯇꯧꯕꯅꯤꯗ
ꯑꯣ ꯑꯩꯗꯤ ꯅꯪ ꯃꯄꯥꯜ ꯊꯣꯛꯄ꯭ꯔꯥ ꯍꯥꯏꯅ ꯈꯟꯕꯅꯤꯗ ꯑꯗꯨ ꯃꯤ ꯀꯩꯅꯣ
ꯃꯣꯏꯅ ꯌꯨꯝꯗ ꯗꯨꯝ ꯂꯥꯛꯄꯅꯦ
ꯑꯣ ꯑꯣ ꯅꯊꯟꯗ ꯂꯩꯕ꯭ꯔꯥ ꯍꯧꯖꯤꯛꯇꯤ ꯃꯤꯒ ꯂꯩꯕ꯭ꯔꯥ
ꯑꯥ ꯑꯩꯒꯤ ꯁꯤꯁꯇꯔ ꯏꯟꯂꯣꯒ ꯃꯥꯒꯤ ꯃꯆꯥꯅꯨꯄꯤ ꯇꯨꯝꯔꯒ ꯂꯩꯌꯦ
ꯑꯣ ꯀꯣꯏꯁꯟ ꯍꯪꯕꯁꯦ ꯒ꯭ꯌꯥꯟ ꯇꯥꯗꯦꯀꯣ ꯃꯤ ꯑꯃꯒ ꯋꯥꯔꯤꯁꯅꯥꯅꯤ ꯑꯃꯨ ꯑꯃꯨꯛꯀ ꯑꯃ ꯋꯥꯔꯤꯁꯅꯥꯕꯩ ꯍꯪꯈ꯭ꯔꯕ꯭ꯔꯥ ꯍꯪꯗ꯭ꯔꯤꯕ꯭ꯔꯥꯁꯨ ꯑꯗꯨꯝ ꯀꯧꯕꯗꯣ
ꯑꯣ ꯑꯗꯨꯅꯦ ꯑꯗꯨꯅꯦ ꯑꯩꯁꯨ ꯑꯗꯨꯝ ꯇꯧꯕꯅꯦ ꯑꯗꯨ ꯉꯁꯤꯗꯤ ꯐꯔꯛ ꯇꯥꯕ ꯌꯥꯝ ꯂꯩꯕꯅꯦ ꯑꯁꯤ ꯑꯩꯅ ꯅꯨꯄꯥ ꯑꯃꯕꯨ ꯋꯥꯔꯤ ꯁꯥꯔꯒ ꯎꯝ ꯑꯩꯅ ꯈꯟꯕꯗꯤ ꯃꯥ ꯃꯉꯣꯟꯗ ꯑꯩ ꯋꯥꯔꯤ ꯍꯥꯟꯅ ꯁꯥꯈ꯭ꯔꯦ ꯈꯟꯕ ꯋꯥꯔꯤ ꯍꯥꯟꯅ ꯁꯥꯈ꯭ꯔꯦ ꯈꯜꯂꯒ ꯑꯩꯗꯤ ꯃꯥꯕꯨꯁꯨ ꯑꯩꯅ ꯈꯪꯕꯒꯤ ꯇꯥꯏꯞꯇꯀꯣ ꯑꯗꯨꯝ ꯉꯥꯡꯔꯒ ꯂꯩꯕ ꯑꯗꯨꯒ ꯍꯦꯛ ꯃꯤꯡ ꯌꯦꯡꯔꯒ ꯇꯣꯉꯥꯟꯕꯀꯣ ꯃꯤꯡꯌꯦꯡꯔꯒ ꯇꯨꯉꯥꯟꯕ ꯑꯗꯨꯒ ꯑꯩꯅ ꯑꯥ ꯍꯦ ꯑꯩꯈꯣꯏꯅꯤ ꯋꯥꯔꯤ ꯁꯥꯈ꯭ꯔꯕ꯭ꯔꯥ ꯍꯥꯏꯒ꯭ꯔꯥ ꯃꯥꯅ ꯑꯁ ꯉꯁꯤꯅ ꯑꯍꯥꯟꯕꯅꯦ ꯍꯥꯏꯋꯦ
ꯑꯩꯁꯨ ꯅꯣꯡꯃ ꯑꯗꯨꯃꯥꯏꯟ ꯇꯧꯕꯅꯦ ꯈꯣꯟꯖꯦꯜꯗꯣ ꯑꯩꯈꯣꯏꯁꯨ ꯃꯤꯡ ꯈꯪꯗꯕꯒꯤꯀꯣ ꯑꯗꯨꯝ ꯑꯃ ꯇꯧꯅꯤ ꯑꯃ ꯂꯩꯕꯗ ꯃꯊꯪꯗ ꯑꯃꯨꯛ ꯃꯥ ꯇꯧꯔꯛꯑꯦꯕ ꯈꯤꯇꯪ ꯇꯝꯗꯣ ꯈꯤꯇꯪ ꯂꯦꯞꯄꯒ ꯑꯗꯨ ꯑꯩꯁꯨ ꯉꯁꯥꯏꯒꯤ ꯈꯨꯝꯕ ꯅꯨꯄꯥꯗꯨꯔ ꯍꯥꯏꯅ ꯈꯟꯕꯅꯦ ꯑꯗꯨ ꯑꯩꯅꯁꯨ
ꯑꯥ
ꯌꯥꯝꯅ
ꯎꯝ
ꯌꯥꯝ ꯇꯧꯅꯤ ꯑꯩꯁꯦ ꯀꯟꯐꯨꯏꯁ ꯑꯗꯨꯝ ꯆꯠꯔꯒ ꯂꯩꯕꯅꯤ
ꯇꯥꯏꯀꯣ
ꯇꯥꯏꯌꯦ ꯇꯥꯔꯦꯀꯣ
ꯇ
ꯍꯜꯂꯣ ꯇꯥꯔꯤꯕ꯭ꯔꯣ
ꯃꯖꯥꯎꯅ ꯃꯤ ꯂꯩ
ꯅꯪꯒꯤ ꯅꯪꯒꯤ ꯃꯈꯣꯟ ꯇꯥꯗꯦ